ꯍꯜꯂꯣ
ꯎꯝ ꯇꯥꯏ ꯇꯥꯏ
ꯑꯩꯅ ꯃꯨꯠꯊꯕ꯭ꯔꯥ ꯅꯪꯅ ꯃꯨꯠꯊꯕ꯭ꯔꯥ ꯀꯣꯀꯣꯜꯗꯣ
ꯅꯠꯇꯦ ꯐꯡ ꯆꯠꯄꯅꯤꯗ ꯋꯥꯏꯠ ꯀꯂꯔ ꯊꯣꯛ ꯂꯩꯕ ꯋꯥꯅꯤꯗ ꯑꯩ ꯏꯁꯀ꯭ꯔꯤꯟꯗꯣ ꯑꯁꯤꯒꯤ ꯑꯦꯄ꯭ꯂꯤꯀꯦꯁꯟ ꯃꯅꯨꯡꯗꯣ
ꯍꯧꯖꯤꯛꯀꯤ ꯀꯣꯜꯗꯣ ꯅꯪ ꯔꯦꯇꯤꯡ ꯂꯥꯛꯑꯝꯃꯣꯏꯀꯣ
ꯍꯥꯥ
ꯍꯧꯖꯤꯛꯀꯤꯕꯥꯅꯤꯒꯤ ꯀꯣꯜꯗꯣ
ꯑꯥ
ꯂꯣꯏꯔꯕꯒꯤ ꯃꯇꯨꯡꯗ ꯔꯦꯇꯤꯡ ꯂꯥꯛꯑꯝꯃꯣꯏꯀꯣ
ꯑꯩꯉꯣꯟꯗ ꯀꯩꯁꯨ ꯂꯥꯛꯇꯦ
ꯑ ꯂꯥꯛꯑꯣꯏ ꯂꯥꯛꯑꯣꯏ ꯑꯩꯅ ꯀꯣꯜ ꯇꯧꯕꯅꯤꯅ ꯅꯪꯒꯤꯗ ꯂꯥꯛꯑꯣꯏ ꯅꯪꯅ ꯇꯧꯔꯗꯤ ꯂꯥꯛꯀꯅꯤ ꯑꯗꯨ ꯑꯣꯏꯔꯁꯨ ꯂꯥꯛꯇ꯭ꯔꯁꯨ
ꯑꯝ
ꯂꯥꯛꯇ꯭ꯔꯁꯨ ꯃꯣꯏꯅ ꯔꯦꯀꯣꯔꯠ ꯑꯣꯏꯔꯗꯤ ꯇꯧꯈ꯭ꯔꯦꯌꯦ ꯃꯣꯏꯒꯤ
ꯑꯣ ꯀꯦ
ꯀꯣ ꯗꯦꯇꯥꯗꯨ ꯑꯗꯨꯝ ꯂꯩꯔꯕꯅꯦ ꯍꯥꯏꯌꯦꯦ ꯃꯥꯡꯉꯣꯏ ꯍꯥꯏꯌꯦꯦ
ꯎꯝ ꯎꯝ
ꯎ ꯑꯗꯨꯒꯤ ꯑꯗꯨꯝ ꯑꯗꯨꯒꯤ ꯃꯃꯜꯗꯤ ꯑꯗꯨꯝ ꯐꯪꯒꯅꯤ
ꯌꯦ ꯉꯁꯤ ꯁꯤ ꯊꯥꯔꯠ ꯇꯥꯏꯝꯅꯤꯀꯣ ꯁꯤ ꯊꯥꯔꯠꯅꯦꯀꯣ ꯎꯝ ꯑꯗ ꯐꯣꯇꯣ ꯑꯩꯅ ꯑꯃꯨꯛꯀ ꯇꯧꯕ ꯌꯦꯡꯒꯦ
ꯍꯣꯏ ꯅꯪꯅ ꯑꯃꯨꯛ ꯇꯧꯔꯛꯑꯣ ꯑꯣꯐꯔꯗꯀꯣ ꯑꯗꯨ ꯅꯪ ꯃꯤ ꯀꯌꯥ ꯀꯌꯥꯅ ꯅꯪꯒꯤꯗ ꯃꯤ ꯀꯌꯥ ꯀꯌꯥ ꯌꯨꯁ ꯇꯧꯕ ꯂꯩꯔꯒꯦ
ꯑꯩꯗꯣ ꯌꯨꯁ ꯇꯧꯕ ꯑꯩ ꯁꯤꯁꯦ ꯏꯁꯇꯤꯂꯥ ꯑꯃꯔꯛ ꯇꯧꯔꯦꯀꯣ ꯏꯁꯇꯤꯂꯥꯁꯦ ꯅꯪꯒ ꯍꯥꯏꯔꯤꯁꯤꯅꯦ ꯅꯪꯒ ꯑꯃꯕꯨꯗꯤ ꯑꯩꯒꯤ ꯐ꯭ꯔꯦꯟ ꯑꯃ ꯍꯣꯏ ꯐ꯭ꯔꯦꯟ ꯃꯥꯄꯇ ꯂꯩꯦ ꯑꯩ ꯃꯉꯣꯟꯗ ꯇ꯭ꯔꯥꯏꯗꯤ ꯇꯧꯋꯦ ꯑꯗꯩ ꯊ꯭ꯔꯤ ꯃꯤ ꯑꯍꯨꯝ ꯁꯨꯔꯦ ꯍꯥꯏꯔꯁꯤꯅꯦ ꯑꯗꯩ ꯐꯣꯔ ꯐꯥꯏꯚ ꯃꯤ ꯐꯥꯏꯚꯅꯦꯕ ꯗꯔꯀꯥꯔ ꯑꯣꯏꯕꯁꯦ
ꯃꯤ ꯃꯉꯥꯅꯦꯕꯅ
ꯎꯝ ꯃꯤ ꯐꯥꯏꯚ ꯑꯣꯏꯔꯗꯤ ꯀꯣ ꯃꯁꯤꯡ ꯁꯨꯔꯨꯕ ꯃꯥꯜꯂꯦ ꯑꯩ ꯈꯟꯕꯗ
ꯃꯤ ꯃꯉꯥ ꯑꯣꯏꯗꯤ ꯃꯁꯤꯡ ꯋꯥꯟ ꯑꯩꯠꯇꯤ ꯃꯤꯅꯤꯠꯁ ꯍꯥꯏꯕꯅꯦꯕ ꯃꯤ ꯑꯃꯃꯝꯗ ꯃꯔꯤꯔꯛ ꯀꯣꯜ ꯇꯧꯕ ꯌꯥꯏꯑꯕ
ꯍꯣꯏ ꯍꯣꯏ ꯑꯗꯨꯃꯥꯏꯅꯗꯤ ꯍꯥꯏꯐꯦꯠ ꯍꯥꯏꯈꯤꯕꯅꯦ
ꯐꯣꯔꯇ ꯃꯤꯠ ꯃꯤ ꯑꯃꯗ ꯐꯇ ꯃꯤ ꯑꯥꯏꯁ ꯃꯤ ꯃꯉꯥꯗ ꯉꯅ
ꯅꯪꯒꯤ ꯀꯌꯥ ꯁꯨꯈ꯭ꯔꯦꯕ꯭ꯔꯣ
ꯍꯟꯦ꯭ꯋꯦꯟ ꯋꯥ
ꯍꯥꯥ
ꯑꯩ ꯍꯔꯥ
ꯑꯥ
ꯊꯥꯔꯇꯤ ꯀꯣꯔꯣꯁ ꯇꯧꯕ ꯍꯥꯏꯕꯗꯨ ꯑꯩꯒꯤꯗꯤ ꯏꯟꯇꯤꯟ ꯀꯣ ꯁꯨꯔꯅꯤꯁꯅ
ꯊꯥꯔꯇꯤ ꯊꯥꯔꯇꯤꯁꯨ ꯊꯥꯔꯇꯤ ꯑꯣꯏꯒꯗꯧ ꯅꯠꯇꯦ ꯑꯦꯠꯇꯤꯟ ꯑꯣꯏꯒꯗꯧ ꯃꯥꯜꯂꯦ
ꯏꯇꯤꯟ ꯀꯣꯜꯁ
ꯑꯥ
ꯑꯀꯣ ꯀꯣꯜ ꯀꯣꯜ ꯑꯃꯗ ꯃꯤ ꯅꯤꯐꯨ ꯅꯤꯐꯨꯅꯦꯕꯣ ꯀ ꯃꯔꯤꯔꯛ ꯇꯧꯕ ꯇꯥꯔꯦꯀꯣ ꯑꯗꯨꯗꯤ ꯑꯗꯨꯗꯤ ꯃꯤ ꯑꯅꯤ ꯃꯤ ꯑꯅꯤꯗ ꯇꯧꯕ ꯀꯥꯟꯗ ꯑꯩꯠꯇꯤ ꯀꯣ ꯃꯤ ꯑꯍꯨꯝ ꯇꯧꯕ ꯀꯥꯟꯗ ꯋꯥꯟ ꯇ꯭ꯋꯦꯟꯇꯤꯀꯣ
ꯎꯝ
ꯀꯔꯤ ꯇꯧꯕ ꯀꯥꯟꯗ ꯋꯥꯟ ꯁꯤꯛꯁꯇꯤ ꯃꯤ ꯃꯔꯤꯒ ꯑꯗꯨꯗꯤ ꯃꯤ ꯃꯔꯤ ꯃꯤ ꯃꯉꯥ ꯇꯧꯗꯧꯕ ꯃꯤ ꯃꯉꯥ ꯑꯗꯨꯗ ꯑꯅꯤꯔꯛ ꯇꯧ ꯇꯧꯕ ꯃꯤ ꯃꯉꯥꯗꯨꯗ ꯃꯉꯥ ꯁꯨꯕ ꯃꯤꯗꯨꯗ ꯑꯅꯤꯔꯛ
ꯃ
ꯋꯥꯟ ꯑꯩꯠꯇꯤ ꯃꯤꯅꯤꯠꯁꯅꯦꯕ ꯃ ꯃꯔꯤ ꯃꯤ ꯃꯔꯤꯕꯨ ꯀꯣꯜ ꯇꯧꯕ ꯀꯥꯟꯗ ꯋꯥꯟ ꯁꯤꯛꯁꯇꯤ ꯂꯩꯔꯦꯗꯅ
ꯑꯥ
ꯋꯥꯟ ꯁꯤꯛꯁꯇꯤ ꯃꯤꯅꯤꯠ ꯂꯩꯔꯦꯗꯅ ꯑꯗꯨꯗꯤ ꯃꯤ ꯃꯉꯥ ꯁꯨꯕ ꯀꯥꯟꯗ ꯇ꯭ꯋꯦꯟꯇꯤ ꯃꯤꯅꯤꯠꯁ ꯑꯅꯥꯗ ꯍꯥꯞꯀꯗꯕꯅꯦꯕ ꯑꯅꯤꯔꯛ ꯐꯣꯜ ꯇꯧꯔꯒ
ꯃꯤ ꯃꯉꯥ ꯁꯨꯕ ꯀꯥꯟꯗꯗꯤ ꯑꯗꯨꯗꯤ ꯅꯪ ꯍꯧꯖꯤꯛ ꯍꯧꯖꯤꯛ ꯃꯤ ꯀꯌꯥ ꯁꯨꯈ꯭ꯔꯦ ꯑꯗꯨꯗꯤ
ꯑꯁ ꯑꯩꯗꯤ ꯃꯤ ꯌꯥꯝ ꯇꯧꯈ꯭ꯔꯦ ꯍꯥꯏꯕꯗꯤ ꯇꯪꯈꯥꯏꯗ ꯂꯥꯏꯟ ꯇꯠꯄ ꯃꯤꯅꯤꯠ ꯁꯨꯗꯅꯀꯣ ꯑꯗꯨꯒ ꯂꯥꯏꯟ ꯑꯩꯗꯤ ꯄꯥꯗ꯭ꯔꯦ ꯑꯗꯨꯕꯨ ꯀꯣꯔꯁꯁꯤ ꯑꯩꯒꯤꯁꯤ ꯃꯣꯏꯅ ꯇꯥꯛꯁ ꯄꯤꯔꯤꯕꯁꯤ ꯊꯥꯔꯇꯤꯅꯦꯕ ꯑꯗꯨ
ꯅꯪꯉꯣꯟꯗꯗꯤ ꯀꯃꯥꯏꯅ ꯊꯥꯔꯇꯤ ꯄꯤꯕ꯭ꯔꯣ ꯑꯩꯈꯣꯏꯗꯤ ꯊꯥꯔꯇꯤ ꯅꯠꯇꯕ ꯃꯥꯜꯂꯦꯗ
ꯊꯥꯔꯇꯤꯅꯤ ꯊꯥꯔꯇꯤ ꯁꯅꯤ ꯊꯥꯔꯇꯤ ꯀꯣꯔꯁ ꯇꯧꯒꯗꯕꯅꯦꯕ
ꯑꯥꯏ ꯑꯗꯨꯗꯤ ꯊꯥꯔꯇꯤ ꯑꯗꯨꯗꯤ ꯃꯤ ꯑꯗꯨꯗꯤ ꯃꯤ ꯍꯦꯟꯅ ꯗꯔꯀꯥꯔ ꯑꯣꯏꯗ꯭ꯔꯣ ꯑꯗꯨꯗꯤ
ꯑꯁ ꯑꯩꯁꯨ ꯕꯥꯥꯞ ꯇꯥꯗꯦ ꯗꯤꯃꯤꯁꯅ ꯑꯃ ꯍꯥꯏꯌꯦ ꯃꯥꯅ ꯊꯥꯔꯇꯤ ꯀꯣ ꯑꯗꯨꯒ ꯃꯥꯅꯤ ꯑꯦꯗꯚꯔꯇꯥꯏꯁ ꯑꯦꯠꯚꯔꯇꯥꯏꯁꯃꯦꯟ ꯇꯧꯕꯗꯨꯗꯗꯤ ꯑꯃꯨꯛꯀ ꯊꯥꯔꯇꯤ ꯀꯣꯁꯨ ꯏꯌꯦ ꯆꯗꯥꯗꯗ
ꯎ ꯑꯩ ꯑꯗꯨꯗꯤ ꯑꯦꯠꯇꯤꯟ ꯈꯛꯇꯪ ꯍꯥꯏꯕꯗꯤ ꯃꯥꯜꯂꯦ ꯃꯤ ꯃꯉꯥ ꯑꯣꯏꯔꯗꯤ ꯊꯥꯔꯇꯤ ꯁꯨꯕ ꯉꯝꯃꯣꯏꯗ ꯀꯣꯜꯗꯤ ꯐꯣꯔ ꯐꯣꯔ ꯊꯤꯕ ꯀꯥꯟꯗ
ꯂꯥꯏꯔꯤꯛ
ꯊꯔꯇꯤ ꯁꯨꯗꯦ
ꯊꯔꯇꯤ ꯁꯨꯗꯦ ꯃꯤ ꯃꯉꯥ ꯑꯣꯏꯔꯗꯤ
ꯍꯣꯏ ꯊꯔꯇꯤ ꯁꯨꯗꯦꯕ ꯃꯤ ꯃꯉꯥ ꯑꯣꯏꯔꯗꯤ
ꯇ꯭ꯋꯦꯟꯇꯤ ꯈꯛꯇꯪꯅꯤꯅꯀꯣ ꯌꯝꯒꯔ꯭ꯦ ꯌꯥꯝ
ꯀꯃꯥꯏꯅ ꯇꯧꯕꯅꯣ ꯑꯩꯁꯨ ꯚꯥꯞ ꯇꯥꯗꯦ
ꯑ
ꯌꯥꯥꯥ ꯆꯥꯛ ꯆꯔꯁꯤꯅ ꯀꯧꯏ
ꯅꯣꯏ ꯄꯨꯡ ꯀꯌꯥ ꯑꯗꯨꯋꯥꯏꯗ ꯆꯥꯏ ꯆꯕꯗꯤ
ꯇꯥꯏꯃꯤꯡ ꯁꯤ ꯍꯥꯏꯕ ꯂꯩꯇꯦꯗ ꯑꯗꯨꯕꯨ ꯌꯨꯖ꯭ꯋꯦꯜꯂꯤ ꯑꯩꯠ ꯑꯩꯠ ꯑꯦ ꯑꯦꯝꯗ ꯑꯩꯠ ꯄꯤ ꯑꯦꯝꯗ ꯆꯥꯏ
ꯀꯦ ꯀꯦ ꯁꯨꯍꯜꯂꯁꯦ ꯁꯨꯍꯜꯂꯁꯦ ꯐ꯭ꯔꯦꯛꯁꯟ ꯇꯥꯍꯟꯂꯔꯣꯏꯁꯦ
ꯑꯗꯨꯒ ꯆꯥꯕ ꯂꯣꯏꯔꯒ ꯑꯃꯔꯛ ꯅꯪꯅ ꯇꯩꯔꯛꯑꯣ ꯑꯩꯅ ꯅꯣꯔꯃꯦꯜ ꯀꯣꯜꯗꯨꯗ ꯅꯪ ꯍꯥꯏꯔꯛꯑꯣꯀꯣ
ꯑꯝ ꯑꯝ ꯑꯝ
ꯑꯦꯠꯇꯨꯗ ꯍꯧꯗꯣꯛꯔꯛꯑꯣ
ꯑꯩꯠ ꯑꯩꯠ ꯊꯔꯇꯤ ꯑꯗꯨꯝ ꯑꯗꯨꯝ ꯅꯥꯏꯟꯒꯨꯝꯕꯁꯨ ꯅꯪ ꯇꯨꯝꯗꯦꯅ ꯇꯨꯝꯕꯗꯤ
ꯑꯩꯗꯤ ꯊꯦꯡꯅ ꯇꯨꯝꯃꯦ ꯉꯔꯥꯡ ꯉꯔꯥꯡ ꯅꯪꯕꯨ ꯊꯦꯡꯅ ꯇꯧꯕꯅꯦ ꯅꯪ ꯄꯥꯏꯗꯦꯀꯣ
ꯑꯣ
ꯑꯩꯗꯤ ꯄꯨꯡ ꯑꯅꯤꯒꯨꯝꯕꯗ ꯇꯨꯝꯃꯦ
ꯄꯨꯡ ꯑꯅꯤꯒꯨꯝꯕꯗ ꯊꯦꯡꯅꯗꯤ ꯑꯈꯣꯏꯁꯨ ꯑꯗꯨꯝ ꯇꯨꯝꯗꯤ ꯇꯨꯝꯃꯤꯗ ꯐꯣꯟ ꯌꯦꯡꯕ ꯀꯩꯗꯧꯕ ꯑꯩꯕꯨꯗꯤ
ꯑꯝ ꯑꯩꯗꯤ ꯄꯨꯡ ꯑꯅꯤꯐꯥꯎꯗꯤ ꯂꯥꯏꯔꯤꯛ ꯄꯥꯔꯒ ꯂꯩ
ꯑꯝ
ꯆꯥꯛ ꯆꯥꯔꯕ꯭ꯔꯣ ꯅꯪꯗꯤ
ꯍꯣꯏ ꯆꯥꯈ꯭ꯔꯦ ꯆꯥꯕ ꯇꯣꯛꯄꯗ ꯉꯥꯏꯔꯤ
ꯃꯊꯦꯜꯅꯣ
ꯑꯂꯨꯒ ꯈꯥꯃꯦꯟꯒ ꯁ꯭ꯃꯦꯁ ꯇꯧꯊꯈ꯭ꯔꯦ
ꯑꯣꯀꯦ ꯑꯂꯨ ꯈꯥꯃꯦꯟ
ꯑꯝ
ꯏꯔꯣꯟꯕꯅꯤꯅꯦ
ꯑꯥ
ꯏꯔꯣꯟꯕꯥ
ꯗꯦ ꯑ
ꯋꯤꯛ ꯑꯃꯗ ꯁꯥꯁꯦ ꯁꯟꯗꯦꯁꯤꯦ ꯄꯣꯛꯀꯣ ꯁꯟꯗꯦꯗ ꯑꯣꯛ ꯁꯥꯥ ꯑꯗꯨꯒ ꯌꯦꯟꯁꯥꯁꯦ ꯑꯅꯤꯔꯛ ꯄꯤꯌꯦ
ꯎꯝ ꯎꯝ
ꯀ ꯑꯗꯨꯅꯤꯅ ꯁꯥ ꯍꯥꯏꯁꯦ ꯑꯗꯣ
ꯍꫭꯏ ꯍꫭꯏ ꯍꫭꯏ ꯑꫭꯀꯦ ꯑꫭꯀꯦ ꯏꯟꯁꯥꯡ ꯏꯟꯁꯥꯡ ꯐꯖꯅ ꯇꯧꯕꯤꯔꯗꯤ ꯐꯩꯗ ꯁꯚꯦꯟ ꯊꯥꯎꯖꯟꯒꯤ ꯌꯥꯝ ꯔꯤꯖꯅꯦꯕꯜ ꯑꯣꯏꯗ ꯑꯁꯤꯗ ꯂꯩꯕ ꯍꯣꯁꯇꯦꯜꯁꯤꯡꯁꯤꯗꯤ ꯌꯥꯗꯕꯅꯦꯕ ꯏꯟꯁꯥꯡꯗ ꯑꯗꯨꯝ ꯀꯝꯄ꯭ꯂꯦꯟ ꯇꯧꯅꯤꯡꯉꯥꯏ ꯗꯔꯀꯥꯔ ꯂꯩꯔꯤꯕ
ꯗꯤꯄꯥ
ꯎꯝ ꯈ
ꯑꯣ ꯆꯥꯛꯇꯤ ꯂꯥꯡꯈ꯭ꯔꯕꯅꯤꯁꯦ ꯑꯁ
ꯎꯝ
ꯅꯪ ꯀꯦꯊꯂꯤꯛ ꯔꯣ ꯕꯥꯏ
ꯑꯦ ꯍꯦꯛ ꯅꯠꯇꯦ ꯑꯩ ꯈ꯭ꯔꯤꯁꯇꯌꯥꯟ ꯅꯠꯇꯦ ꯑꯃ ꯒꯪꯉꯥꯏꯒꯨꯝꯕ ꯇꯧꯗ ꯈꯪꯉꯦꯀꯣ ꯇꯤꯌꯥꯥꯔ ꯁꯤ ꯀꯕꯨꯏ ꯍꯣꯏ ꯑꯗꯨ ꯀꯕꯨꯏ ꯍꯣꯏ ꯑꯗꯨꯝ ꯃꯤꯅ ꯑꯗꯨꯝ ꯀꯕꯨꯏ ꯍꯥꯏꯔꯗꯤ ꯈꯪꯕꯒꯤ ꯋꯥ ꯈꯛꯇꯪꯅꯤꯗ ꯀꯕꯨꯏꯁꯨ ꯔꯣꯡꯃꯩꯁꯨ ꯆꯞꯄꯨꯗꯤ ꯃꯟꯅꯩꯗ
ꯃꯤꯁꯤꯡꯅꯗꯤ ꯑꯗꯣ ꯑꯩꯈꯣꯏꯅ ꯑꯇꯤꯌꯥꯔꯁꯤꯡꯒꯨꯝꯕ ꯍꯣꯏ ꯍꯣꯏ ꯑꯗꯨꯒꯨꯝꯕ ꯇꯥꯏꯞꯇ ꯑꯗꯨꯒꯨꯝꯕ ꯅꯤꯡꯕꯗꯨꯅ ꯀꯕꯨꯏꯅꯦ ꯍꯥꯏꯅ ꯑꯗꯨꯝ ꯈꯟꯕꯗꯀꯣ ꯑꯗ ꯑꯇꯩ ꯅꯔꯣꯛꯃꯩꯅꯦ ꯑꯗꯨꯝ ꯈꯟꯕ ꯑꯗꯨꯝ ꯋꯥꯈꯜꯒꯤ ꯋꯥꯅꯤꯗ ꯔꯤꯂꯤꯖꯟ ꯈꯛ ꯇꯣꯉꯥꯟꯕꯒꯤ ꯋꯥꯅꯤꯗ
ꯃ
ꯖꯤ ꯕꯨꯛ
ꯑꯥ ꯖꯨꯂꯂꯤ ꯑꯦ ꯂꯩꯦ
ꯁꯟꯁꯥꯏꯟ ꯍꯣꯁꯇꯦꯜꯗꯨ ꯈꯒ꯭ꯔꯝ
ꯈꯥꯏ ꯈꯩ ꯑꯥ
ꯑꯗꯨꯝ ꯂꯥꯛꯇ꯭ꯔꯣ
ꯑꯗꯨꯒꯤ ꯄꯔꯦꯡꯗꯅꯦ ꯁꯦꯀꯦꯟ ꯍꯦꯟ ꯌꯣꯟꯕ ꯄꯔꯦꯡꯗꯨꯅꯦ ꯍꯣꯏ ꯍꯣꯏ
ꯁꯟꯁꯥꯏꯟ ꯍꯣꯁꯇꯦꯜꯗꯨ ꯅꯨꯡꯁꯤꯅꯦ ꯑꯁ ꯀꯔꯤ ꯀ꯭ꯂꯥꯁ ꯇꯦꯟ ꯀꯥꯔꯤꯉꯩꯗ ꯑꯗꯨꯗ ꯅꯨꯄꯤ ꯑꯃ ꯀꯣꯏꯔꯝꯕꯅꯤ ꯁꯟꯁꯥꯏꯟ ꯍꯣꯁꯇꯦꯜꯗ ꯂꯩꯕ
ꯁꯟꯁꯔ ꯍꯣꯁꯇꯦꯜꯗꯒꯤꯗꯒꯤ
ꯅꯨꯄꯤ ꯑꯃ ꯀꯣꯏꯔꯝꯃꯤꯅꯦ
ꯑꯣ ꯑꯣ ꯃꯣꯏ ꯌꯨꯝ ꯃꯄꯨꯒꯤ ꯃꯄꯨ ꯈꯣꯏꯗ꯭ꯔꯣ
ꯅꯠꯇꯦ ꯁꯟꯁ ꯁꯥꯏꯅ ꯍꯣꯁꯇꯦꯜꯗ ꯂꯩꯕ
ꯍꯣꯁꯇꯦꯜꯗ ꯂꯩꯕ꯭ꯔꯣ ꯑꯣꯀꯦ ꯑꯣꯀꯦ ꯑꯌꯥꯝꯕ ꯍꯧꯖꯤꯛꯇ ꯍꯧꯖꯤꯛꯀꯥꯟ ꯊꯥꯏꯅ ꯍꯥꯟꯅ ꯇꯦꯛ ꯑꯃ ꯍꯧꯖꯤꯛꯇꯤ ꯔꯦꯟ ꯑꯣꯏꯅ ꯊꯥꯈ꯭ꯔꯕꯅꯦ
ꯍꯣꯏ ꯊꯥꯏꯅꯒꯤ ꯃꯇꯝꯅꯤꯗ ꯑꯩꯅ ꯍꯥꯏꯕꯗ ꯑꯩꯈꯣꯏ ꯀ꯭ꯂꯥꯁ ꯇꯦꯟ ꯀꯔꯤ ꯇꯨ ꯊꯥꯎꯖꯟ ꯇꯤꯟꯗꯥ
ꯎꯝ ꯎꯝ ꯎꯝ ꯅꯪ ꯃꯤ ꯑꯦꯠꯇꯤꯟ ꯑꯣꯀꯦ ꯑꯦꯠꯇꯤꯟ ꯁꯨꯔꯗꯤ ꯑꯗꯨꯝ ꯑꯩ ꯈꯟꯕꯗ ꯁꯨꯗꯤ ꯁꯨꯒꯗꯧꯕꯗꯤ ꯃꯥꯟꯗꯤ ꯃꯥꯟꯈ꯭ꯔꯦ ꯑꯗꯨꯕꯨ ꯅꯪꯒꯤ ꯅꯪꯅ ꯇꯧꯔꯛꯄꯁꯦ ꯃꯤ ꯑꯩꯠꯇꯤꯟ ꯍꯦꯟꯈ꯭ꯔꯦ ꯍꯥꯏꯕꯅꯦꯕ ꯑꯩꯠꯇ ꯅꯠꯇꯦ ꯑꯩꯠꯇꯤꯟ ꯀꯣꯜꯁꯦ ꯍꯦꯡꯈ꯭ꯔꯦ ꯍꯥꯏꯕꯅꯦꯕꯀꯣ
ꯍꯣꯏ
ꯑꯦꯠꯇꯤꯟ ꯀꯣꯜ ꯍꯦꯡꯈ꯭ꯔꯗꯤ ꯀꯩꯅꯣ ꯅꯪ ꯁꯝꯃꯤꯠ ꯇꯧꯕ ꯌꯥꯔꯤꯕ꯭ꯔꯣ ꯅꯪꯒꯤ ꯇꯥꯛꯁꯇꯣ
ꯍꯣꯏ ꯑꯗꯨꯝ ꯃꯉꯥ ꯁꯨꯕ ꯀꯥꯟꯗ ꯁꯝꯃꯤꯠ ꯇꯧꯒꯦ ꯑꯃꯨ ꯃꯉꯥ ꯄꯤꯨ ꯁꯝꯃꯤꯠ ꯇꯧꯔꯦ
ꯑꯗꯨ ꯑꯩꯅ ꯍꯥꯏꯕꯗꯤ ꯇꯥꯛꯁꯇꯣ ꯑ ꯅꯪꯅ ꯍꯧꯖꯤꯛ ꯇꯧꯕ ꯂꯣꯏꯕ ꯀꯥꯟꯗꯣ ꯑꯥ ꯃꯊꯛꯀꯤ ꯁꯦꯂꯦꯛ ꯑꯣꯞꯁꯟꯁꯤꯡ ꯁꯦꯂꯦꯛ ꯇꯧꯔꯒ ꯁꯝꯃꯤꯠ ꯅꯝꯅꯤꯡꯉꯥꯏꯒꯤ ꯑꯗꯨꯝ ꯂꯩꯔꯤꯕ꯭ꯔꯣ ꯍꯥꯏꯕꯅꯤꯗ
ꯂꯩꯌꯦ ꯂꯩꯌꯦ ꯂꯩꯌꯦ ꯊꯥꯔꯇꯤꯅ ꯊꯣꯛꯂꯛꯑꯦꯕ
ꯐꯠꯇ꯭ꯔꯕꯅꯦꯕꯀꯣ ꯑꯗꯨ ꯁꯃꯤꯠꯇꯨ ꯆꯠꯂꯤ ꯍꯥꯏꯔꯗꯤ ꯀꯃꯥꯏꯅ ꯇꯧꯕꯖꯥꯠꯅꯣ ꯍꯥꯏꯕꯅꯤꯅ ꯑꯥꯠ ꯑꯣ ꯑꯣ ꯂꯣꯏꯗ꯭ꯔꯤ ꯐꯥꯎꯕꯅꯦꯕꯀꯣ ꯑꯁ ꯑꯗꯨ ꯑꯃꯅꯗꯤ ꯑꯦꯇꯤꯟ ꯀꯣꯜꯅꯦ ꯍꯥꯏꯕ ꯑꯗꯨꯗꯤ ꯃꯤ ꯃꯉꯥ ꯍꯦꯟꯗꯕ ꯌꯥꯔꯣꯏꯗꯣꯔꯤꯅꯦ ꯃꯥꯏꯁꯦ
ꯐꯔꯦ ꯀꯣ ꯇꯗꯤꯤ
ꯇꯦꯟꯁꯨꯨꯄ ꯄꯔꯦ ꯎꯝ